ꯍꯜꯂꯣ ꯑꯥ ꯇꯥꯔꯦ ꯇꯥꯔꯦ ꯇꯥꯔꯦ ꯇꯥꯔꯦ ꯇꯥꯏꯌꯦ ꯅꯪ ꯇꯥꯗꯕ꯭ꯔꯣ
ꯇꯥꯏꯌꯦꯕ ꯑꯩ ꯑꯐꯤꯁ ꯑꯝꯇ ꯍꯥꯞꯄ ꯌꯦꯡꯒꯦ ꯅꯪ ꯇꯥꯕ꯭ꯔ ꯌꯦꯡꯨꯀꯣ
ꯑꯥ
ꯆꯀꯦꯕ ꯑꯗꯨꯒ ꯅꯥꯀꯣꯡꯗ ꯐꯣꯟ ꯁꯥꯏꯌꯦꯕ ꯎꯝ
ꯎ
ꯑꯩ ꯑꯦ ꯄꯤꯁ ꯍꯥꯞꯄꯦꯕ ꯇꯥꯕ꯭ꯔꯥ
ꯑ ꯇꯥꯏꯌꯦ ꯕꯥ ꯇꯥꯏꯌꯦꯦ ꯅꯪ ꯇꯥꯕ꯭ꯔꯣ
ꯇꯥꯏꯌꯦ ꯑꯩꯖꯦ
ꯎꯝ ꯀꯔꯤ ꯇꯧꯔꯝꯃꯤꯕ
ꯑꯩꯅ ꯐꯣꯟ ꯈꯔ ꯇꯞꯄꯤꯕ꯭ꯔꯕ
ꯇꯞꯄꯦ ꯑꯥ ꯅꯪ ꯌꯥꯝꯅ ꯂꯩꯕꯩ ꯇꯥꯏꯄ ꯇꯧꯋꯦ
ꯉꯁꯥꯏ ꯅꯍꯥꯟ ꯅꯍꯥꯟ ꯇꯧꯅꯕꯗꯨ ꯂꯨꯄꯥ ꯀꯥꯌꯥ ꯄꯤꯅꯒꯦ
ꯅꯪ ꯏꯌꯔꯄꯤꯁ ꯍꯥꯞꯄꯗꯨ ꯀꯩꯅꯣ ꯌꯥꯝ ꯂꯥꯞꯅ ꯉꯥꯡꯕꯩ ꯇꯥꯏꯄ ꯇꯧꯋꯦ
ꯑꯗꯨꯗꯤ ꯂꯧꯊꯣꯛꯑꯒꯦ
ꯂꯧꯊꯣꯛꯑꯣ ꯑꯥ
ꯍꯥꯎ
ꯀꯥꯏ ꯏꯌꯔꯄꯤꯁ ꯍꯥꯞꯄꯗ ꯎꯝ ꯑꯕꯦꯝꯃꯥ ꯁꯝ ꯑꯝꯇꯥ ꯍꯦꯠꯀꯦ ꯂꯥꯎ
ꯏꯌꯔꯄꯤꯁ ꯍꯥꯞꯇ꯭ꯔꯥꯁꯨꯅꯦ ꯇꯥꯎꯋꯣꯕ ꯏꯌꯔꯄꯤꯁ ꯍꯥꯞꯇ꯭ꯔꯁꯨꯅꯦ ꯑ ꯇꯞꯄꯦ ꯍꯥꯏ ꯑꯗꯨ ꯏꯌꯔꯄꯤꯁ ꯍꯥꯞꯄꯒꯅ ꯑꯃꯨꯛ ꯍꯦꯟꯅ ꯇꯞ
ꯇꯞꯄꯤ ꯑꯦꯁ ꯏꯌꯥꯔꯄꯤꯁ ꯍꯥꯞꯄꯗꯤꯅꯦ ꯌꯥꯝ ꯂꯥ ꯅꯥ ꯂꯩꯔꯒ ꯉꯥꯡꯕꯩ ꯇꯥꯏꯞꯇ ꯇꯧꯋꯦꯕ
ꯑꯣ ꯑꯗꯥ ꯑꯩꯁꯨ ꯍꯣꯔꯦꯟꯅꯦ ꯃꯣꯏ ꯑꯩꯈꯣꯏ ꯁꯤꯒꯤ ꯈꯦꯋꯥꯗ ꯐꯣꯟ ꯁꯦꯝꯐꯝ ꯑꯃ ꯂꯩꯌꯦꯕ ꯐꯣꯟꯁꯨ ꯁꯦꯝꯕ ꯐꯣꯟꯁꯨ ꯌꯣꯟꯕ ꯑꯗ ꯃꯣꯏꯅ ꯍꯥꯏꯅ ꯑꯗꯨꯗ ꯆꯠꯂꯒ ꯇꯧꯔꯣ ꯑꯉꯥꯡꯈꯩꯅ ꯍꯥꯏꯁꯦ ꯅꯠꯇ꯭ꯔꯒꯅ ꯑꯩꯈꯣꯏꯒꯤ ꯁꯨꯃꯥꯏꯅ
ꯉꯁꯤ ꯁꯦꯇꯔꯗꯦ ꯑꯝꯇ ꯂꯥꯡꯅꯣꯕ
ꯁꯦꯇꯤꯡ ꯁꯇꯤꯡꯗꯅꯦ ꯆꯪꯉꯒꯅꯦ ꯁꯦꯝꯕꯁꯨ ꯌꯥꯏ ꯍꯥꯏꯕ ꯑ ꯑꯉꯥꯡꯗꯨ ꯈꯔ ꯆꯠꯊꯣꯛꯑꯣ ꯇꯥꯔꯔꯣꯏ
ꯍꯥꯏꯔꯛꯑꯣ ꯍꯥꯏꯔꯛꯑꯣ ꯑ
ꯍꯣꯔꯦꯟ ꯆꯠꯂꯨꯔꯒꯅꯦ ꯍꯥꯏꯐꯦꯠ ꯁꯦꯝꯍꯜꯂꯒꯦꯕ ꯅꯠꯇꯗꯤ ꯐꯣꯟꯗ ꯁꯥꯟꯅꯒꯗꯧ ꯋꯥꯔꯤ
ꯃꯥꯃꯥ ꯎꯝ
ꯇꯥꯕ ꯅꯨꯡꯉꯥꯏꯇꯦ ꯑꯩꯈꯣꯏ ꯊꯣꯏꯣꯏꯗꯤ ꯃꯣꯏꯗꯤ ꯏꯌꯥꯔꯄꯤꯁꯇ ꯃꯅꯥꯀꯣꯡꯗ ꯍꯥꯞꯄꯒ ꯇꯧꯕꯅꯤꯅ ꯅꯨꯡꯉꯥꯏꯌꯦꯕ ꯐꯣꯟꯗꯣ ꯄꯥꯏꯔꯒ ꯑꯣ ꯑꯩꯁꯦ ꯉꯁꯥꯏꯉꯩꯁꯦ ꯊꯕꯛ ꯇꯧꯔꯝꯃꯤꯕ ꯑꯗꯣ ꯊꯕꯛ ꯇꯧꯕ ꯃꯤꯠꯁꯦ ꯁꯤ ꯆꯥꯛꯇꯣꯔꯕ
ꯑꯣ ꯎꯝ
ꯊꯕꯛꯇꯣ ꯇꯧꯕꯗꯣ ꯆꯥꯛ ꯊꯣꯕꯗꯨꯗꯅꯦ ꯋꯥꯃꯟꯗꯅ ꯑꯩꯁꯦ ꯑꯃꯨꯛ ꯇꯨꯝꯊꯔꯨꯔꯕ ꯖꯥꯠꯅꯔꯗꯅ ꯑꯗꯩꯗ ꯍꯥꯞꯄꯨꯅ ꯑꯃꯨꯛ ꯐꯣꯟ ꯇꯧꯁꯜꯂꯛꯄ ꯃꯪꯒ ꯃꯪꯉꯨꯔꯔꯕꯅꯤ ꯑꯩꯁꯦ ꯑꯗꯨꯒ ꯐꯣꯟ ꯇꯧꯁꯜꯂꯛꯄꯗꯒꯤ ꯃꯤꯀꯞ ꯊꯣꯛꯂꯛꯏꯅꯦ ꯈꯪꯇꯣꯛ ꯊꯣꯛꯂꯛꯑꯒ ꯑꯩꯁꯦ
ꯃꯪ ꯃꯪꯉꯨꯔꯕ
ꯑꯩ ꯑꯩ ꯍꯟꯗꯛꯁꯦ ꯍꯥꯏꯕꯁꯦ ꯍꯛꯆꯥꯡ ꯌꯥꯝ ꯅꯨꯡꯉꯥꯏꯇꯕꯒꯤꯅꯦ ꯄꯨꯛꯁꯦ ꯑꯩꯈꯣꯏꯒꯤꯅꯦ ꯂꯨꯝ ꯂꯨꯝꯕꯩ ꯇꯥꯏꯞꯇ ꯂꯤꯚꯔ ꯆꯥꯎꯊꯣꯛꯑ ꯈꯪꯗꯦꯅꯦ ꯈꯤꯇꯪ ꯆꯥꯕꯗꯅꯦ ꯈꯤꯇꯪ ꯆꯥꯕꯗꯅꯦ ꯄꯨꯛꯁꯦ ꯈꯪꯂꯨꯝ ꯈꯪꯂꯨꯝ ꯂꯨꯝꯕ ꯇꯥꯏꯞꯇ ꯅꯣꯡ ꯅꯤꯅꯤ ꯍꯨꯝꯅꯤꯁꯦ ꯇꯧꯔꯦꯕ ꯑꯗꯨꯅ ꯆꯥꯛꯀꯁꯦ ꯌꯥꯝ ꯆꯥꯕ ꯀꯤꯔꯕ ꯄꯨꯛꯁꯦ ꯂꯨꯝꯕꯒꯤ ꯈꯪꯕ꯭ꯔꯥ
ꯑꯥ ꯂꯤꯚꯔ ꯆꯥꯎꯊꯣꯛꯄꯁꯤ ꯂꯨꯝꯃꯦ ꯍꯥꯏꯕ꯭ꯔꯣ ꯑꯗꯨꯃꯥꯏꯅ
ꯁꯤꯗ ꯆꯥꯎꯊꯣꯛꯄꯁꯦ ꯑꯩꯈꯣꯏꯒꯤꯅꯦ ꯊꯥꯖꯤꯟꯁꯤꯗꯅꯦ ꯂꯨꯝ ꯂꯨꯝꯃꯒꯅꯦ ꯑꯩꯈꯣꯏ ꯊꯣꯏꯁꯦ ꯐꯦꯠꯇꯤ ꯂꯤꯚꯔ ꯇꯥꯕꯅꯦꯕ ꯃꯥꯖꯦ ꯐꯦꯠꯇꯤ ꯂꯤꯚꯔ ꯇꯥꯕꯗꯒꯤ ꯅꯣꯏ ꯊꯣꯛꯄꯗꯒꯤ ꯐꯦꯠꯇꯤ ꯂꯤꯚꯔ ꯇꯥꯕ ꯂꯤꯚꯔ ꯆꯥꯎꯊꯣꯛ ꯑꯩꯈꯣꯏꯅꯤꯗꯨꯅ ꯍꯤꯗꯥꯛꯀ ꯆꯥꯗꯅ ꯑꯈꯣꯏ ꯕꯥꯁꯨ ꯃꯥꯁꯨ ꯐꯦꯠꯇꯤ ꯂꯤꯚꯔ ꯑꯅꯤꯃꯛ ꯇꯥꯏꯌꯦꯕ ꯑꯗ ꯇꯥꯕꯗ ꯍꯤꯗꯥꯛ ꯆꯥꯔꯒ ꯑꯗꯨꯝ ꯈꯔ ꯈꯗꯤ ꯐꯔꯕꯅꯦ ꯑꯗꯣ ꯃꯣꯏꯅ ꯍꯥꯏꯕꯗ ꯊꯥꯖꯤꯟꯁꯤꯗꯅꯦ ꯆꯥꯛꯁꯤ ꯆꯪ ꯆꯥꯕ ꯌꯥꯗꯦ ꯍꯨꯏꯠꯇ꯭ꯔꯤꯃꯨꯛ ꯀꯪꯕꯩ ꯇꯥꯥꯢꯄꯇꯅꯦ ꯋꯥꯔꯒꯅꯦ ꯂꯨꯝꯊꯗꯣꯏꯕ ꯁꯤ ꯂꯨꯝꯗꯣꯏꯕ ꯑꯗꯨꯅꯅꯦ ꯆꯥꯛ ꯆꯥꯅꯤ ꯈꯪꯕꯗ ꯃꯣꯏ ꯋꯥꯏ ꯍꯥꯏꯕ ꯑꯗꯨꯝ ꯂꯨꯝ ꯂꯩꯕꯒꯤ ꯐꯦꯠꯇꯤ ꯂꯤꯚꯔ ꯐꯦꯠꯇꯤꯗꯤ ꯐꯦꯠꯇꯨꯅꯤꯗꯅ ꯑꯅꯣꯏꯕꯗꯣ ꯂꯤꯚꯔꯗꯨꯗ ꯅꯣꯏꯊꯣꯔꯛꯄꯅꯦꯕ ꯆꯥꯎꯊꯣꯔꯛꯄꯅꯤꯅ ꯃꯥꯅ ꯀꯪꯊꯣꯛꯑ ꯂꯩꯃꯤꯅ ꯍꯛꯆꯥꯡꯗ ꯀꯔꯤꯅꯣ ꯅꯨꯡꯉꯥꯏꯗꯣꯏꯗꯨꯕꯣ
ꯃꯅꯤ ꯑꯗꯨꯗꯤ ꯍꯥꯔꯣ ꯍꯥꯔꯣ
ꯑꯗꯨꯃꯛꯇꯤ ꯍꯥꯏꯗꯦ ꯢꯕꯦꯝꯃ ꯀꯩꯝ ꯍꯥꯏꯗꯤꯌꯦ ꯑꯗꯣ ꯗꯥꯛꯇꯔ ꯆꯠꯇꯕ ꯀꯨꯏꯔꯦꯕ ꯑꯩꯁꯨ
ꯎꯝ
ꯃꯦꯗꯤꯁꯤꯟꯒꯤꯗ ꯍꯦꯛ ꯍꯦꯛ ꯆꯠꯄꯅꯦꯕ ꯑꯩꯁꯦ ꯗꯥꯛꯇꯔ ꯖꯤꯇꯦꯟꯅ
ꯅꯪ ꯍꯥꯟꯅ ꯑꯗꯨꯒꯤ ꯍꯥꯏꯕꯗꯤ ꯅꯪ ꯍꯥꯟꯅ ꯑꯗꯨꯃꯥꯏꯅ ꯐꯦꯠꯇꯤ ꯂꯤꯚꯔꯒꯤ ꯄ꯭ꯔꯣꯕ꯭ꯂꯦꯝꯒ ꯈꯔ ꯂꯩꯕ꯭ꯔꯥꯕ ꯅꯪꯗꯣ
ꯂꯩꯇꯦꯕ ꯆꯈꯥꯎ ꯉꯁꯤ ꯅꯣꯡ ꯅꯤꯅꯤ ꯁꯤꯗ ꯑꯃ ꯇꯧꯔꯛꯏꯅꯦꯕ
ꯎꯝ
ꯍꯧꯗ꯭ꯔꯦꯕ ꯑꯩꯁꯦ ꯆꯥꯛꯈꯥꯎꯒꯤꯗꯤ ꯊꯥꯏꯅ ꯅꯍꯥꯟꯋꯥꯏ ꯆꯈꯥꯎꯒꯤꯗꯤꯅꯦ ꯑꯩꯅ ꯗꯦꯝ ꯀꯣꯂꯦꯖ ꯇꯝꯕ ꯃꯇꯝꯗꯣ ꯗꯦꯝ ꯀꯣꯂꯦꯁꯇ ꯅꯦꯗꯤ ꯃꯇꯝꯗꯨꯗꯅꯦ ꯑꯗꯨꯀꯥꯟꯗ ꯌꯥꯝꯅ ꯁꯣꯛꯈꯤꯕ ꯑꯩ ꯆꯈꯥꯎꯁꯦ ꯆꯈꯥꯎꯁꯨ ꯄꯨꯟꯅ ꯍꯤꯗꯥꯛꯁꯦ ꯆꯥꯕꯗ ꯆꯥꯕꯗ ꯈꯪꯗꯦ ꯁꯨꯡꯐꯠ ꯐꯠꯇꯦ ꯑꯗꯨꯅ ꯉꯁꯥꯏꯒꯤ ꯃꯦꯗꯤꯁꯤꯟꯒꯤ ꯗꯣꯛꯇꯔꯗ ꯌꯦꯡꯉꯁꯨ ꯐꯠꯇꯗꯅ ꯁꯨꯝ ꯇꯧ ꯂꯩꯔꯒ ꯀꯔꯤ ꯅꯦꯄꯥꯂꯤꯅꯣ ꯑꯩꯁꯨ ꯒ꯭ꯌꯥꯟ ꯇꯥꯗꯦ ꯅꯣꯏꯒꯤ ꯁꯤꯡꯖꯃꯩ ꯆꯤꯡꯉꯅꯥꯃꯈꯥꯗ ꯃꯥꯏꯕꯣꯏ ꯀꯩꯑꯣꯏ ꯇꯧꯕ ꯑꯃ ꯂꯩꯌꯦꯅ ꯃꯣꯏꯒꯤ ꯃꯩꯇꯩꯒꯤ ꯍꯤꯗꯥꯛꯀꯤꯅꯦ ꯇꯧꯔꯒ
ꯎꯝ ꯎꯝ
ꯑꯗꯨ ꯊꯛꯈꯤꯕꯗ ꯊꯥ ꯑꯍꯨꯝ ꯊꯣꯛꯑꯣꯅ ꯃꯣꯏꯅ ꯊꯛꯄ ꯃꯇꯝꯗꯨꯗꯗꯤ ꯑꯈꯣꯏꯒꯤ ꯀꯩꯀꯩ ꯀꯝꯇ ꯆꯥꯒꯅꯣ ꯍꯥꯏꯗꯤ ꯊꯥꯎ ꯃꯥꯢꯔꯦꯟ ꯊꯣꯡꯕ ꯄꯥꯟ ꯊꯣꯡꯕ
ꯀꯩꯅꯣꯁꯨ ꯑꯗꯨꯝ ꯇꯞꯊꯈ꯭ꯔꯦ ꯅꯪꯒꯤ ꯈꯣꯟꯖꯦꯜꯁꯦ
ꯄꯤꯛꯄ꯭ꯔꯥ
ꯎꯝ
ꯑꯩꯅ ꯇꯞꯅ ꯑꯩꯩꯅ ꯇꯞꯅ ꯉꯥꯡꯉꯦ ꯇꯞꯅ ꯉꯥꯡꯉꯤ ꯁꯤ ꯏꯁꯥꯁꯦ ꯋꯥꯕ ꯑꯣꯏꯅ ꯇꯧꯕꯗ ꯁꯣꯔ ꯈꯣꯟꯕ ꯌꯥꯝ ꯋꯥꯏꯅꯦ
ꯀꯩꯒꯤꯅꯣ ꯅꯪꯕꯣ ꯁꯣꯔ ꯍꯣꯟꯕ ꯋꯥꯢ ꯍꯥꯏꯖꯤꯕꯣ
ꯑꯗꯨꯅꯦ ꯑꯩꯅꯦ ꯍꯌꯦꯡ ꯕꯦꯠ ꯇꯝ ꯆꯠꯔꯝꯗꯥꯏꯁꯦ ꯀꯃꯥꯏꯅ ꯇꯧꯗꯣꯏꯅꯣ ꯈꯟꯒꯠꯂꯛꯑꯦ ꯍꯥꯏꯕꯃꯤ ꯑꯩꯕꯨ
ꯀꯩꯅꯣꯗꯒꯤ ꯇꯔꯥꯗꯒꯤ ꯀ꯭ꯂꯥꯁ ꯍꯧꯔꯅꯤꯗꯅ
ꯎꯝ ꯑꯗꯨꯒ ꯄꯨꯨꯝ ꯑꯍꯨꯝꯕꯧ
ꯑꯥ ꯑꯗꯨꯕꯧ ꯂꯩꯗꯣꯏꯅꯦꯕ ꯌꯦꯡꯉꯣꯕ ꯃꯊꯥ ꯁꯥꯒꯠꯂꯦꯕ ꯑꯁ ꯑꯗꯨꯅꯦ ꯑꯩꯅ ꯃꯊꯥ ꯁꯥꯢꯖꯦ ꯍꯧꯖꯤꯛ ꯅꯥꯈꯜꯂꯛꯄꯁꯤꯗ
ꯑꯌꯨꯛꯇ ꯀꯨꯏꯅ ꯇꯧꯔꯨꯗꯕꯅꯦꯕ ꯁꯤꯁꯦ ꯑꯅꯥꯕꯁꯤꯦ ꯍꯧꯔꯛꯑꯦꯕ ꯑꯃꯨꯛ ꯊꯥꯏ ꯑꯩꯅ ꯀꯣꯂꯦꯖ ꯇꯧꯔꯤꯉꯩꯗ ꯇꯧꯋꯦꯕ ꯁꯤ ꯅꯥꯎꯖꯩ ꯀꯂꯤꯁ ꯇꯃꯤꯅꯦꯗ ꯂꯥꯏꯔꯤꯛ ꯇꯝ ꯌꯥꯗꯕ ꯑꯅꯥꯕ ꯐꯤꯕꯝ ꯇꯧꯔꯒ ꯀꯩꯅꯣꯝ ꯇꯧꯔꯦꯕ ꯑꯩꯗꯤ
ꯅꯣꯏꯒꯤ ꯁꯨꯃꯥꯏꯅ ꯇꯧꯔꯝꯗꯣꯏ ꯃꯥꯜꯂꯦ ꯌꯥꯝꯅꯒ ꯍꯦ ꯋꯥꯕꯤ ꯌꯥꯗꯕꯤ ꯅꯣꯏ ꯇꯧꯗꯣꯏ ꯅꯣꯏꯒꯤ ꯅꯁꯥꯁꯤꯕꯣꯕ
ꯎꯝ
ꯑꯗꯒꯤ ꯊꯕꯛ ꯀ ꯀꯟꯅ ꯁꯨ ꯌꯥꯗꯕꯤꯌꯦ ꯏꯅꯥ ꯈꯨꯝꯕꯩ ꯂꯩꯅꯥ
ꯒ ꯅꯥꯖꯔꯒꯦ ꯑꯗꯨꯁꯨ ꯅꯠꯇꯦ ꯏꯅꯥꯍꯁꯨ ꯈꯨꯟꯗꯕꯤ
ꯑꯗꯨꯗꯩ ꯊꯕꯛ ꯏꯅꯥꯛ ꯈꯨꯟꯕ ꯃꯤꯗꯤ ꯁꯨꯗ ꯆꯥꯗꯦ ꯁꯨꯗ ꯅꯣꯝꯗꯅ ꯆꯥꯗ ꯑꯗꯨꯅꯤ ꯏꯅꯥꯛ ꯈꯨꯨꯝꯕꯗꯅꯥ ꯍꯥꯏꯁꯦ ꯁꯨꯕ ꯌꯥꯗꯕꯤꯁꯦ
ꯍꯣꯏꯕ ꯑꯗꯨꯣ ꯏꯅꯥ ꯈꯨꯟꯕꯒꯤ ꯒꯤ ꯂꯥꯏꯅꯥꯗꯣ ꯅꯥꯔꯁꯨ ꯏꯅꯥꯗꯣ ꯈꯨꯜꯗꯤ ꯐꯩꯗꯅ ꯏꯅꯥꯁꯨ ꯈꯨꯟꯗꯅ ꯏ ꯗꯒꯤ ꯂꯥꯏꯅꯥ ꯅꯥꯔꯗꯤ ꯀꯩ ꯇꯥꯗꯣꯏꯅꯤꯒꯦ
ꯑꯥ
ꯑꯗꯨꯅꯦ ꯑꯩ ꯅꯍꯥꯟ ꯁꯣꯏꯕꯨꯝ ꯊꯣꯡꯅ ꯆꯥꯥꯁꯠꯂ ꯑꯩꯈꯣꯏꯁꯤꯅ ꯁꯣꯏꯕꯨꯝ ꯊꯣꯡꯉ ꯅꯣꯡꯃ ꯑꯌꯨꯛ ꯑꯃ ꯑꯗꯨꯗ ꯊꯣꯡꯕꯗ ꯁꯣꯏꯕꯨꯝꯁꯦ ꯌꯥꯝ ꯆꯥꯈ꯭ꯔꯦꯕ ꯑꯩꯁꯦ ꯁꯤꯟꯕꯅꯤꯀꯣ ꯁꯨꯒꯨꯝ ꯊꯣꯡꯕꯁꯦ ꯑꯩꯒꯗꯤ ꯌꯥꯝ ꯄꯛꯅꯗꯕꯅꯦꯕ ꯑꯗꯨꯒꯤ ꯅꯨꯃꯤꯠꯇ ꯑꯗꯨꯒꯤ ꯅꯣꯡꯉꯥꯜꯥꯟꯕꯗꯒꯤ ꯑꯩꯁꯦ ꯍꯧꯈ꯭ꯔꯦꯕ
ꯑꯗꯨ ꯆꯥꯟꯅꯗꯕꯗꯤ ꯆꯥꯕꯗꯩ ꯇꯧꯕ ꯑꯣꯏꯔꯝꯃꯅꯤ
ꯑꯗꯨꯏ ꯅꯨꯃꯤꯠꯇꯨ ꯅ ꯅꯣꯡꯉꯥꯜꯂꯒ ꯑꯃꯨꯛꯅ ꯎꯇꯤ ꯎꯁꯣꯏ ꯇꯧꯔꯕ
ꯎꯝ
ꯁ ꯎꯆ
ꯑꯗꯒꯤ ꯉꯔꯥꯡ ꯑꯃꯨꯛ ꯀꯩꯅꯣ ꯆꯥꯏꯗꯥꯏ ꯑꯗꯨꯝ ꯍꯥꯏꯕꯅꯤꯅꯦ ꯑꯗꯨꯒꯤ ꯁꯣꯏꯕꯨꯝ ꯃꯥꯟꯕꯤꯗꯣ
ꯍꯣꯏ ꯍꯣꯏ ꯁꯣꯏꯖꯤꯟꯗꯣ ꯁꯣꯏꯗꯣꯛꯅꯕ꯭ꯔꯥ ꯁꯣꯏꯖꯤꯟꯅꯕ꯭ꯔꯥ ꯈꯪꯗꯦꯗ ꯅꯨꯡꯁꯤꯠ ꯌꯥꯝ ꯀꯥꯕ ꯄꯣꯠ ꯉꯥꯛꯇꯅ ꯒ꯭ꯌꯥꯟ ꯇꯥꯦꯗ
ꯇꯨꯝꯗꯕꯅꯦꯕ ꯑꯗꯨꯁꯨ ꯃꯣꯏꯁꯨ ꯇꯨꯝꯕ ꯄꯣꯠ ꯍꯥꯏꯗꯤ ꯇꯨꯝꯕꯗꯣ ꯋꯥꯕ ꯄꯣꯠꯅꯦꯕ ꯃꯣꯏꯗꯣ
ꯆꯥꯕꯁꯦ ꯇꯨꯝꯕ ꯋꯥꯕꯩꯔ ꯆꯥꯛ ꯌꯥꯝ ꯌꯥꯝ ꯆꯥꯕꯁꯦ ꯑꯩ ꯈꯥꯏꯀꯣ ꯌꯥꯝ ꯌꯥꯝ ꯆꯥꯁꯦ ꯅꯪ ꯊꯕꯛ ꯁꯨꯕꯅꯤꯅꯅꯦ ꯐꯩ ꯑꯩꯈꯣꯏ ꯁꯨꯗꯕ ꯑꯩꯈꯣꯏꯗꯗꯤꯅꯦ ꯂꯤꯚꯔ ꯆꯥꯎꯊꯣꯛꯀꯜꯂꯤ ꯍꯥꯏꯌꯦꯕ ꯍꯦꯕꯤ ꯍꯦꯕꯤꯗ ꯆꯥꯕꯁꯦ ꯑꯗꯨꯗꯅ ꯑꯩ ꯍꯧꯖꯤꯛꯁꯦ ꯏꯁꯥꯁꯦ ꯐꯝꯃ ꯐꯝꯃꯦꯗꯅ ꯁꯥꯗꯣꯟ ꯊꯥꯖꯤꯟꯒꯤ ꯁꯥꯗꯣꯟꯁꯦ
ꯁꯤꯔꯩꯁꯤꯗꯅꯦ ꯁꯣꯔꯁꯨꯦ ꯍꯣꯡꯕ ꯋꯥꯔꯅꯦꯕ ꯑꯩꯁꯦ ꯐꯝꯕ ꯉꯝꯕ ꯂꯣꯡꯉꯦ ꯋꯥ ꯄꯤ ꯍꯧꯖꯤꯛ ꯇꯧꯔꯨꯔꯦꯕ ꯍꯤꯗꯥꯛ ꯆꯥꯒꯗ꯭ꯔꯥ ꯆꯈꯥꯎ ꯁꯨꯏꯔ ꯑꯩ ꯒ꯭ꯌꯥꯟ ꯇꯥꯗ ꯆꯈꯥꯎ ꯐꯨꯏ ꯄꯂꯤꯁ ꯆꯥꯖꯔꯄꯪꯒꯕꯅꯤꯁ
ꯑ ꯆꯕ꯭ꯔꯣ ꯁꯨꯄꯔ ꯐꯥꯏꯟ ꯆꯕ꯭ꯔꯣ
ꯁꯣꯔ ꯐꯥꯏꯒ ꯑꯝꯇ ꯌꯥꯟꯗ꯭ꯔꯦꯗꯔ ꯉ ꯆꯥꯛꯅꯤꯅ ꯀꯟꯕꯗ
ꯑꯗꯨꯒꯗꯨꯒꯨꯝꯕ
ꯆꯥꯛ ꯁꯨꯄꯔ ꯐꯥꯏꯟꯁꯦ ꯍꯥꯟꯅ ꯀꯔꯤ ꯌꯥꯜꯂꯝꯃꯦꯕ ꯀꯣꯆ ꯆꯦꯡ ꯈꯔ ꯆꯦꯡ ꯈꯔ ꯅꯧꯔꯤꯉꯩꯗ ꯑꯗꯨꯒ ꯀꯩꯅꯣ ꯇꯧꯕꯗꯒꯤ ꯆꯦꯡꯗꯣ ꯍꯧꯖꯤꯛ ꯂꯤꯔꯛꯄꯗꯒꯤ ꯌꯥꯝ ꯀꯜꯂꯦꯕ ꯆꯥꯛꯇꯣ
ꯎꯝ
ꯊꯧꯍꯜꯂ ꯊꯣꯡꯕꯗ ꯀꯨꯏ ꯆꯪꯉꯦ ꯆꯥꯛꯇꯨ ꯑꯩꯈꯣꯏꯒꯤ ꯏꯦꯡ ꯑꯔꯤꯕꯒꯤ ꯍꯧꯥꯎꯔꯛꯄꯩ ꯇꯧꯩꯅꯣ ꯂꯩꯗꯥꯏꯅꯦꯤꯡ ꯌꯦ ꯌꯥꯜꯂꯨꯔꯗꯤ ꯀꯗ꯭ꯔꯥꯛ ꯀꯗ꯭ꯔꯥꯛ ꯂꯥꯎꯒꯅꯤ ꯆꯥꯛ ꯌꯣꯠ ꯌꯥꯗꯦ ꯑꯩꯈꯣꯏ ꯃꯃꯣꯏ ꯑꯩꯈꯣꯏꯕꯨꯕꯥ ꯑꯩꯅ ꯑꯍꯟ ꯑꯣꯏꯔꯛꯄꯒꯤ ꯆꯥꯛ ꯀꯩꯅꯣ ꯆꯥꯅꯤꯡꯗꯕꯤ ꯃꯣꯏꯅꯗꯣꯏꯁꯦ
ꯐꯧ ꯑꯐꯥꯎ ꯑꯗꯨ ꯀꯩꯅꯣ ꯇꯧꯕꯣꯏꯅꯤꯅꯦ
ꯀꯪꯗꯅꯦ
ꯑꯥ ꯍꯥꯎꯗꯕꯅꯤꯅꯦ ꯆꯥꯛ
ꯎꯝ ꯑꯗꯨ ꯆꯥꯛꯇꯣ ꯀꯩꯅꯣ ꯇꯧꯔꯒ ꯌꯥꯜꯂꯒ ꯆꯥꯕꯗꯤ ꯈꯔ ꯈꯔ ꯆꯥꯕꯗꯤ ꯈꯔ ꯊꯨ ꯇꯨꯝꯗꯧ ꯇꯣꯏꯑꯦꯕ
ꯎꯝ
ꯑꯩ ꯍꯧꯛ ꯇꯨꯝꯕ ꯋꯥꯕꯩꯁꯤ ꯀꯩꯅꯣ ꯈꯪꯗꯦ ꯁꯥꯥꯒ ꯀꯥꯂꯦꯟꯒꯤ ꯑꯣꯏꯁꯜꯂꯦ ꯁꯥꯔꯦ ꯁꯔꯦ ꯅ ꯇꯧꯐꯝ ꯂꯥꯛꯐꯝ ꯈꯪꯗ꯭ꯔꯦꯕꯣ ꯑꯩꯗꯤ ꯅꯪ ꯀꯥꯏ ꯆꯠꯂꯨꯗꯅꯣ
ꯑꯣꯣꯏ ꯑꯩꯁꯦ ꯁꯦꯜꯐ ꯍꯦꯜꯞ ꯒ꯭ꯔꯨꯞ ꯄꯨꯕ ꯁꯦꯜꯐ ꯍꯦꯜꯞ ꯒ꯭ꯔꯨꯞ ꯑꯃꯛꯇ ꯉꯥꯛꯇ ꯉꯥꯏꯔꯤꯌꯦ
ꯑꯩ ꯅꯨꯡꯇꯤꯒꯤ ꯇꯧꯕ꯭ꯔꯣ
ꯉꯗꯤ ꯈꯔ ꯉꯟꯅ ꯂꯣꯏꯔꯦ
ꯅꯨꯡꯇꯤꯒꯤ ꯇꯧꯕ꯭ꯔꯥ
ꯅꯠꯇꯦ ꯁꯦꯇꯔꯗꯦ ꯈꯨꯗꯤꯡꯒꯤ ꯐꯝꯕ ꯅꯪ ꯁꯦꯜꯞ ꯍꯦꯜꯞ ꯒ꯭ꯔꯨꯞ ꯈꯕꯗꯤ ꯐꯪꯉꯦꯀꯣ
ꯈꯪꯗꯦ ꯒ꯭ꯌꯥꯟ ꯇꯥꯗꯦꯗ ꯀꯃꯥꯏꯅ ꯀꯔꯤꯅꯣ ꯇꯥꯕꯗꯤ ꯇꯥꯕꯅꯤ ꯀꯔꯤ ꯀꯔꯤ ꯇꯧꯒꯦ ꯈꯣꯠꯀꯦ ꯑꯗ
ꯏꯁꯥꯅ ꯏꯁꯥꯕꯨ ꯃꯇꯦꯡ ꯄꯥꯡꯖꯕ ꯍꯥꯏꯕꯅꯦ ꯑꯃꯔꯣꯝꯗ ꯇꯁꯦꯡꯅ ꯍꯥꯏꯔꯒꯗꯤ ꯍꯣꯏ ꯃꯁꯦꯟ ꯑꯃꯅ ꯑꯃꯒꯤ ꯃꯇꯦꯡ ꯄꯥꯡꯅꯕ ꯍꯥꯏꯇꯥꯔꯦ
ꯑꯗ ꯅꯣꯏꯗꯅ
ꯎꯝ ꯀꯩꯅꯣ ꯇꯧꯒꯦ ꯖꯣꯟꯁꯤꯌꯥ ꯑꯩ ꯑꯝꯇ ꯊꯝꯈꯤꯒꯦ ꯑꯗꯨ ꯑꯃꯨꯛ ꯇꯧꯔꯛꯀꯦ ꯑꯩ ꯊꯕꯛ ꯑꯃ ꯇꯧꯈꯤꯒꯦꯕ ꯎꯝ ꯇꯃ ꯊ